ꯇꯥꯕ꯭ꯔꯣ꯫
ꯇꯥꯔꯦ ꯇꯥꯔꯦ ꯑ ꯀꯩꯅꯣ ꯇꯧꯕ꯭ꯔꯥ ꯑ ꯀꯩꯗꯣꯏꯅꯣ ꯊꯕꯛ ꯇꯧꯔꯝꯃꯤꯔꯣ ꯀꯩꯗꯧꯔꯝꯃꯤꯅꯣ ꯍꯧꯖꯤꯛꯄꯣ꯫
ꯑ ꯁꯨꯝ ꯂꯩꯔꯝꯕꯅꯦ ꯉꯥꯛꯇꯪ ꯂꯩꯔꯗꯤ ꯋꯥꯛꯀꯤꯡ ꯊꯣꯛꯀꯦ ꯇꯧꯔꯝꯕꯅꯦ ꯏꯃꯥꯟꯅꯕ ꯑꯃ ꯃꯥ ꯊꯕꯛ ꯆꯠꯈꯤꯕꯀꯣ꯫ ꯃꯥ ꯍꯜꯂꯛꯄ ꯉꯥꯏꯔꯤ ꯃꯥ ꯍꯜꯂꯒ ꯋꯥꯛꯀꯤꯡ ꯍꯥꯏꯐꯦꯠ ꯆꯠꯂꯨꯈꯤꯅꯤ ꯑꯗꯨꯒ ꯑꯗꯨꯝ ꯍꯜꯂꯛꯑꯅꯤ꯫ ꯑꯗꯣ ꯉꯁꯤꯁꯦ ꯁꯒꯣꯜ ꯁꯦꯟ ꯅꯨꯃꯤꯠ ꯑꯣꯏꯕꯩꯔ ꯅꯣꯏ ꯉꯥ ꯆꯥꯕ꯭ꯔꯣ ꯀꯃꯥꯏꯅ ꯇꯧꯒꯦ
ꯉꯥꯗꯤ ꯍꯦꯜꯂꯦ ꯑꯈꯣꯏꯒꯤ ꯑꯣꯏꯅ ꯁꯒꯣꯜꯁꯦꯜ ꯅꯨꯃꯤꯠꯀꯥ ꯑꯗꯒꯤ ꯑꯦꯀꯥꯗꯁꯤꯅ ꯑꯃ ꯂꯩꯕꯅꯦꯕ ꯑꯩꯈꯣꯏꯒꯤ ꯃꯩꯇꯩ ꯊꯕꯥꯟ ꯀꯦꯂꯦꯟꯗꯔꯗ ꯌꯥꯎꯕꯗ ꯑꯗꯨꯗ ꯑꯗꯨꯒꯤ ꯑꯦꯀꯥꯗꯁꯤ ꯅꯨꯃꯤꯠꯀ ꯁꯒꯣꯜꯁꯦꯟ ꯅꯨꯃꯤꯠꯀꯖꯦ ꯉꯥ ꯑꯗꯨꯝ ꯑꯌꯨꯛ ꯆꯨ ꯅꯨꯃꯤꯗꯥꯡꯖꯨ ꯂꯣꯏꯅꯃꯛ ꯍꯦꯜꯂꯦ ꯑꯩꯈꯣꯏ ꯍꯥꯟꯅꯗꯤ ꯍꯦꯜꯂꯝꯗꯦꯕ ꯑꯩꯈꯣꯏꯒꯤ ꯏꯌꯥꯝꯕ ꯑꯃ ꯁꯨꯝ ꯃꯥꯒꯤ ꯗ ꯁꯥ ꯂꯥꯡꯕꯟ ꯄꯥꯡꯗꯕꯗꯒꯤ ꯀꯨꯊꯤ ꯌꯦꯡꯊꯣꯛꯎꯕꯗ ꯑꯗꯨꯃꯥꯏꯅ ꯃꯥꯒꯤ ꯅꯣꯡꯃꯃ ꯁꯨꯝ ꯉꯥ ꯍꯦꯜꯂꯣ ꯈꯣꯠꯂꯣ ꯍꯥꯏꯔꯛꯄ ꯍꯞꯇꯥꯁꯤ ꯃꯅꯨꯡꯁꯤꯗ꯫ ꯑꯗ ꯃꯥꯅ ꯑꯗꯨꯝ ꯈꯜꯂꯒ ꯑꯅꯤ ꯊꯣꯛꯅ ꯍꯦꯟꯒꯦ ꯃꯗꯣ ꯃ-ꯑ ꯃꯥꯅꯁꯨ ꯁꯒꯣꯜꯁꯦꯟꯒ ꯑꯦꯀꯥꯗꯁꯤꯒꯁꯦ ꯍꯦꯜꯂꯒꯦꯅ ꯁꯨꯝ ꯂꯦꯞꯈꯤꯕꯗꯒꯤ꯫ ꯑꯈꯣꯏ ꯏꯃꯨꯡꯗ ꯄꯨꯟꯅ ꯆꯃꯤꯟꯅꯕꯅꯤꯅ ꯃꯥ ꯃꯇꯣꯝꯗ ꯇꯣꯉꯥꯟꯅ ꯊꯣꯡꯕꯗ ꯅꯨꯡꯉꯥꯏꯇ꯭ꯔꯦꯅ ꯃꯥꯒꯤ ꯂꯥꯛꯏꯕ ꯃꯥꯅ ꯍꯦꯟꯕ ꯅꯨꯃꯤꯠ ꯁꯒꯣꯟꯁꯦꯟ ꯅꯠꯇ꯭ꯔꯒ ꯑꯦꯀꯥꯗꯁꯤ ꯑꯅꯤꯁꯤꯒꯤ ꯇꯥꯔꯛꯄ ꯅꯨꯃꯤꯠ ꯅꯨꯃꯤꯠꯁꯦ ꯑꯩꯈꯣꯏꯁꯨ ꯌꯥꯎꯅ ꯄꯨꯜꯂꯞ ꯑꯗꯨꯝ ꯍꯦꯜꯂꯦ ꯑꯗꯨꯒ ꯃꯥꯅ ꯁꯨꯝ ꯑꯇꯣꯞ ꯑꯇꯣꯞꯄ ꯊꯕꯛ ꯏꯪꯈꯥꯡ ꯆꯠꯈꯤꯕ ꯉꯁꯤꯗꯤ ꯆꯥꯛ ꯆꯥꯔꯣꯏ ꯈꯣꯠꯂꯣꯏ ꯀ ꯍꯥꯏꯔꯗꯤ ꯑꯈꯣꯏ ꯌꯨꯝꯒꯤ ꯑꯗꯨꯝ ꯉꯥ ꯆꯥꯛ ꯑꯗꯨꯝ ꯊꯥꯛꯏꯀꯣ ꯃꯥ ꯌꯥꯎꯕ ꯃꯐꯝꯗꯗꯤ ꯑꯗꯨꯝ ꯄꯨꯂꯞ ꯄꯨꯂꯞ ꯑꯗꯨꯝ ꯅꯨꯃꯤꯠꯇꯨꯒꯤ ꯑꯣꯏꯅ ꯍꯦꯜꯂꯦ ꯉꯁꯤꯁꯨ꯫ ꯑꯥ ꯃꯦꯔꯥꯃꯦꯁ ꯑꯣꯏꯅ ꯆꯥꯔꯦ ꯉꯥ ꯊꯥꯛꯇꯕꯤ
ꯑꯣ ꯐꯔꯦ ꯐꯔꯦ ꯑꯈꯣꯏꯁꯨ ꯁꯨꯃꯥꯏꯟ ꯇꯧꯋꯦ ꯑꯗꯨꯝ ꯑ ꯈꯣꯏꯗꯤꯀꯣ ꯑꯩꯈꯣꯏ ꯕꯥꯒ ꯑꯩꯈꯣꯏ ꯃꯥꯒꯁꯦ ꯈꯔ ꯄꯪꯅꯗꯦꯅꯀꯣ ꯀꯩꯑꯕ ꯂꯥꯏꯒ ꯍꯤꯡꯆꯥꯕꯤꯒ ꯇꯥꯏ ꯍꯥꯏꯔꯕ꯭ꯔꯥ ꯀꯨꯊꯤ ꯌꯦꯡꯕꯀꯥꯟ ꯍꯥꯟꯅꯗꯤ ꯍꯦꯜꯂꯝꯗꯦ ꯍꯣꯏ ꯆꯍꯤ ꯑꯍꯨꯝ ꯃꯔꯤ ꯁꯨꯔꯝꯃꯅꯤ ꯑꯗꯨꯃꯥꯏꯅ ꯀꯨꯊꯤ ꯌꯦꯡꯉꯨꯕꯗ ꯑꯥꯟꯅꯣ ꯍꯞꯇꯥ ꯑꯃꯗ ꯃꯅꯨꯡꯗ ꯑꯃꯨꯛꯇꯪ ꯍꯦꯜꯂꯣꯅ ꯑꯗꯨꯃꯥꯏ ꯍꯥꯏꯕꯗꯒꯤꯀꯣ ꯑꯗꯩ ꯑꯩꯈꯣꯏ ꯃꯥꯅ ꯑꯩꯈꯣꯏ ꯕꯥꯁꯦ ꯌꯨꯝꯆꯠꯀꯩꯁ ꯅꯨꯃꯤꯠꯇ ꯄꯣꯛꯑꯦꯕꯀꯣ ꯌꯨꯝꯆꯠꯀꯩꯁ ꯅꯨꯃꯤꯠꯇ ꯄꯣꯛꯄꯅꯤꯅ ꯑꯈꯣꯏ ꯚꯥꯏ ꯃꯄꯣꯛ ꯅꯨꯃꯤꯠꯇ ꯑꯣꯏꯅ ꯍꯦꯜꯂꯣꯏ ꯃꯣꯏꯅꯁꯨ ꯍꯥꯏꯐꯦꯠ ꯍꯥꯏꯔꯛꯄ ꯍꯥꯏꯇꯥꯔꯦ ꯑꯗꯨꯗꯨꯗꯤ ꯑꯗꯨꯝ ꯍꯦꯜꯂꯦ ꯑꯌꯨꯛꯁꯨ ꯅꯨꯡꯗꯥꯡꯁꯨ ꯆꯥꯗꯦ ꯑꯗꯣ ꯑꯗꯨꯝ ꯍꯥꯎꯕꯅꯤꯗ ꯃꯦꯔꯥꯃꯤꯁꯁꯨꯨ ꯀꯣ ꯍꯞꯇꯥ ꯃꯅꯨꯡꯗ ꯅꯣꯡ ꯐꯥꯗꯣꯛ ꯆꯥꯕꯁꯦ ꯍꯋꯥꯏ ꯑꯃ ꯊꯣꯡꯉꯅꯤ ꯀꯥꯡꯃꯦ ꯑꯃ ꯆꯥꯔꯅꯤ ꯅꯠꯇ꯭ꯔꯥ ꯑꯗꯩ ꯀꯥꯡꯉꯧ ꯑꯃ ꯉꯧꯔꯅꯤ ꯑꯗꯨꯝ ꯐꯖꯅ ꯑꯗꯨꯝ ꯆꯥꯕ ꯌꯥꯕꯅꯤꯗ ꯑꯗꯩ ꯍꯋꯥꯏꯖꯥꯔꯁꯦ ꯈꯔ ꯑꯗꯨꯝ ꯑꯥꯏꯗꯤ ꯍꯦꯛ ꯑꯈꯣꯏ ꯑꯩ ꯑꯅꯧꯕꯂꯣꯛ ꯄꯨꯝꯈꯩꯁꯦ ꯍꯥꯎꯕ ꯑꯣꯏꯇꯥꯔꯗꯤ ꯀꯤꯂꯣꯒꯨꯝꯕ ꯂꯧꯖꯤꯜꯍꯧꯔꯒꯥ ꯑꯗꯨꯝ ꯀꯪꯍꯜꯂ ꯊꯝꯃꯒ ꯑꯗꯨꯝ ꯈꯤꯇꯪ ꯈꯤꯇꯪ ꯊꯥꯛꯄ ꯀꯥꯟꯗ ꯑꯗꯨꯝ ꯍꯥꯎꯕ ꯑꯃ ꯊꯣꯛꯄꯅꯦꯕ ꯃꯍꯥꯎꯗꯨꯀꯣ ꯑꯗꯨꯃꯥꯏꯟ ꯆꯥꯔꯤꯁꯦ ꯀꯨꯏꯔꯦꯗ ꯑꯈꯣꯏꯁꯨ ꯁꯒꯣꯜ ꯁꯒꯣꯜꯁꯦꯟꯗꯃꯛꯇꯥ ꯇꯧꯗꯦꯕꯀꯣ ꯌꯨꯝꯁꯥꯀꯩꯁꯥ ꯅꯨꯃꯤꯠꯁꯦ ꯑꯗꯨꯃꯥꯏꯟ ꯇꯧꯋꯦ
ꯑꯣ ꯇꯧꯕꯅꯦ ꯀꯩꯅꯣ ꯇꯧꯕꯅꯦ ꯑꯗꯣ ꯑꯗꯨꯝ ꯍꯩꯅꯔꯦꯗ ꯀꯩꯅꯣ ꯇꯧꯋꯦ ꯑꯗꯣ ꯑꯩꯗꯤ ꯍꯥꯎꯋꯥ ꯃꯦꯔꯥꯃꯦꯁꯇ ꯑꯣꯏꯔꯒꯁꯨ ꯑꯈꯣꯏꯒꯤ ꯑꯥ ꯈ꯭ꯋꯥꯏ ꯌꯥꯝ ꯄꯥꯝꯕꯖꯦ ꯍꯋꯥꯏ ꯊꯣꯡꯕꯖꯦ ꯀꯅꯥꯒꯨꯝꯕ ꯈꯔꯗꯤ ꯍꯋꯥꯏꯖꯦ ꯍꯣꯏ ꯁꯨꯝ ꯆꯥꯅꯤꯡꯗ꯭ꯔꯦ ꯈꯤꯔꯦ ꯀꯥꯏ ꯁꯨꯝ ꯍꯥꯏꯕꯗ ꯑꯗ ꯑꯈꯣꯏꯗꯤ ꯇꯣꯏꯅ ꯊꯣꯡꯕ ꯅꯠꯇꯝꯅꯤꯅ ꯆꯥꯅꯤꯡꯕ ꯄꯣꯛꯏ ꯑꯗꯨꯒ ꯅꯣꯡ ꯐꯥꯗꯣꯛ ꯏꯔꯣꯝꯕꯗꯁꯨ ꯑꯈꯣꯏ ꯊꯥꯎꯅꯒ ꯃꯣꯔꯣꯛ ꯀꯥꯔꯒ ꯃꯦꯞꯄꯗꯨꯖꯨ ꯑꯗꯨꯝ ꯍꯥꯎꯋꯤꯗꯅꯀꯣ ꯃꯔꯣꯏꯒ ꯇꯥꯎꯔꯒ ꯍꯥꯞꯄꯗꯣ ꯑꯗꯨꯒ ꯀꯅꯣꯖꯨ ꯎꯝ ꯍꯣꯏ ꯁꯥꯛ ꯀꯅꯣꯒꯨꯝꯕꯗꯗꯤ ꯑꯗꯨꯝ ꯌꯥꯔꯦ ꯑꯇꯣꯞꯄꯗꯨꯕꯨꯗꯤ ꯑꯗ ꯑꯩꯅ ꯈ꯭ꯋꯥꯏ ꯏꯔꯣꯝꯕ ꯁꯨꯝ ꯃꯦꯔꯥ ꯃꯦꯁꯇ ꯆꯥꯅꯤꯡꯕꯖꯦ ꯍꯋꯥꯏꯒꯨꯝꯕ ꯑꯃ ꯑꯗꯒꯤ ꯍꯣꯏ ꯏꯔꯣꯝꯕꯖꯦ ꯑꯃ ꯃꯔꯛꯇ ꯏꯔꯣꯝꯕ ꯌꯥꯝ ꯆꯥꯃꯍꯜꯂꯑꯖꯨ ꯅꯨꯡꯉꯥꯏꯇꯦ ꯊꯥꯎꯅ ꯂꯣꯝꯕꯗꯣ ꯑꯗꯨꯒ ꯀꯩꯅꯣꯒ ꯄꯥꯝꯗꯤ ꯌꯥꯝ ꯄꯥꯝꯕ ꯀꯩꯅꯣꯖꯦ ꯑꯗꯨꯒ ꯍꯛꯆꯥꯡꯗꯤ ꯁꯣꯝꯕ ꯌꯥꯩꯀꯣ ꯊꯥꯎ ꯌꯥꯝꯕ ꯀꯅ ꯃꯔꯣꯏ ꯊꯣꯡꯕꯁꯦ ꯑꯩꯈꯣꯏ ꯃꯔꯣꯏ ꯊꯣꯡꯕꯁꯦ ꯊꯥꯎ ꯌꯥꯝꯅ ꯆꯪꯕꯅꯦꯕ ꯁꯤꯖꯤ ꯌꯥꯝ ꯆꯥꯗꯤ ꯆꯥꯅꯤꯡꯕ ꯑꯣꯏ ꯅꯣꯏꯗꯤ ꯃꯦꯔꯥꯃꯦꯁꯇ ꯀꯔꯝꯕꯅ ꯍꯦꯟ ꯆꯥꯅꯤꯡꯒꯦ
ꯈꯣꯏ ꯑꯗꯨꯝ ꯆꯞ ꯃꯥꯟꯅꯩ ꯍꯋꯥꯏ ꯊꯣꯡꯕ ꯀꯩꯗꯧꯕ ꯆꯥꯔꯅꯦꯕꯀꯣ ꯀꯥꯡꯃꯦꯠ ꯑꯃ ꯇꯧꯔꯅꯤ ꯑꯗꯨꯗꯨꯒ ꯑꯈꯣꯏꯗꯤ ꯈꯣꯏ ꯃꯥꯖꯦ ꯌꯥꯝ ꯍꯩ ꯏꯔꯣꯝꯕ ꯀꯩꯅꯣꯗꯣ ꯑꯈꯣꯏꯒꯤ ꯊꯥꯎꯅ ꯂꯣꯟꯕꯁꯤ ꯃꯥꯅ ꯂꯣꯟꯕꯁꯤ ꯊꯥꯎ ꯈꯤꯇꯪꯒ ꯅꯝꯇꯛꯀ ꯇꯧꯔ ꯂꯣꯜꯂꯒ ꯍꯥꯎꯕꯗꯤ ꯌꯥꯝ ꯍꯥꯎꯕ ꯑꯗꯣ ꯑꯩꯗꯤ ꯁꯨꯝꯕ ꯃꯣꯔꯣꯛꯁꯦ ꯀꯥꯔꯒ ꯍꯥꯏꯗꯤ ꯊꯥꯎꯗ ꯇꯥꯎꯔꯒ ꯃꯦꯞꯄꯁꯤꯟꯕꯅꯦ ꯑꯩ ꯁꯨꯌꯥ ꯌꯥꯗꯦ ꯍꯥꯏꯕꯗꯤ ꯄꯨꯛꯀ ꯆꯥꯟꯅꯗꯕꯗꯣ ꯑꯗꯨꯝ ꯑꯗꯨ ꯆꯥꯔꯨꯕ ꯅꯨꯃꯤꯠꯁꯦ ꯍꯥꯎꯗꯤꯝ ꯍꯥꯎꯗꯣꯏꯅꯦꯕꯀꯣ ꯈꯣꯡ ꯍꯥꯝꯕꯗ ꯌꯦꯛꯄꯅꯤ ꯈꯪꯗꯦ ꯅꯨꯡꯉꯥꯏꯇꯕꯅꯤ ꯈꯪꯗꯦ ꯑꯗꯨꯃꯥꯏꯅ ꯑꯗꯨꯝ ꯇꯧꯔ ꯂꯩꯕꯗꯣ ꯑꯗꯨꯃꯥꯏꯅ ꯇꯧꯋꯤ ꯅꯪ ꯅꯍꯥꯟꯃꯨꯛ ꯅꯤꯡꯁꯤꯡꯉꯤꯕ ꯅꯤꯡꯁꯤꯡꯗꯕ ꯈꯪꯗꯦ ꯈꯣꯏ ꯕꯨꯕꯣꯛꯀꯤ ꯁꯣꯔꯥꯠ ꯀꯦ ꯅꯣꯡꯃ ꯅꯤꯅꯤ ꯋꯥꯠꯂꯤꯀꯥꯟꯗ ꯈꯣꯏꯗ ꯅꯣꯏ ꯃꯌꯥꯝ ꯀꯩꯅꯣꯍꯣꯏ ꯇꯧꯔ ꯂꯥꯑꯝꯕ ꯅꯨꯃꯤꯠꯇ ꯈꯣꯏꯒꯤ ꯑꯥ ꯈꯥꯃꯦꯟ ꯑꯁꯤꯟꯕ ꯊꯣꯡꯕ ꯀꯥꯟꯗ ꯄꯗꯥꯝ ꯊꯥꯛꯑꯒ ꯊꯣꯡꯕ ꯊꯣꯏꯗꯤꯡ ꯊꯥꯛꯑ ꯊꯣꯡꯕ ꯑꯗꯒꯤ ꯃꯥꯏꯔꯦꯟ ꯊꯣꯡꯕ ꯀꯥꯟꯗ ꯂꯣꯡꯕꯒ ꯍꯥꯞꯄꯒ ꯃꯌꯥꯡ ꯇꯨꯟꯒ ꯍꯥꯞꯄꯒ ꯊꯣꯡꯕ ꯁꯤꯡꯖꯨ ꯇꯧꯕꯒ ꯑꯗꯨꯗꯤ ꯅꯤꯡꯁꯤꯡꯉꯤꯕ ꯅꯤꯡꯁꯤꯡ ꯁꯤꯡꯗꯕ꯭ꯔꯥ ꯑꯗꯨꯗ ꯌꯥꯝ ꯍꯥꯎꯕ ꯑꯗꯨꯃꯥꯏꯅ ꯆꯟꯊꯣꯡ ꯆꯥꯕꯗꯣ
ꯎꯝ ꯑꯗꯨꯗꯣ ꯍꯣꯏ ꯑꯗꯨꯃꯥꯏ ꯆꯥꯕꯗꯣ ꯂꯥꯛꯄꯨꯗꯤ ꯗꯤ ꯂꯥꯛꯑꯝꯃꯦ ꯈꯜꯂ ꯑꯗꯨ ꯅꯨꯃꯤꯠꯇꯨ ꯁꯨꯝ ꯀꯨꯏꯃꯟꯒꯤꯕꯅꯤꯅꯀꯣ ꯑꯩꯖꯨ ꯀꯥꯎꯊꯣꯛꯄ ꯑꯝ ꯑꯣꯏꯔꯦꯕ ꯑꯗꯨꯗꯣ ꯀꯣꯔꯣꯅꯥ ꯃꯅꯨꯡ ꯈꯔ ꯂꯣꯏꯁꯤꯜꯂꯛꯄꯗ꯭ꯔ ꯈꯣꯠꯄꯗ꯭ꯔ ꯑꯃ ꯀꯩꯅꯣꯝꯗꯤ ꯑꯣꯏꯕꯅꯤ ꯍꯥꯏꯕꯗꯤ ꯗꯨꯀꯥꯟꯖꯨ ꯐꯖꯅ ꯍꯥꯡꯕ ꯌꯥꯗ꯭ꯔꯤꯉꯩ ꯄꯨꯂꯤꯁꯅꯒ ꯇꯥꯟꯖꯟꯕ ꯈꯣꯠꯆꯟꯕ ꯇꯧꯕꯗꯣꯕ ꯑꯗꯨꯒꯤ ꯃꯅꯨꯡ ꯀꯣꯔꯣꯅꯥ ꯃꯅꯨꯡ ꯑꯣꯏꯕ꯭ꯔꯥ ꯂꯣꯏꯔꯛꯄ꯭ꯔꯥ ꯃꯔꯛꯇꯤ ꯑꯣꯏꯗꯤ ꯑꯣꯏꯔꯦ ꯅꯣꯏꯗ ꯂꯥꯑꯝꯕꯗꯣ
ꯍꯣꯏ ꯑꯗꯨꯃꯥꯏꯅ ꯇꯧꯕꯅꯦ ꯑꯗꯨꯝ ꯀꯩꯅꯣꯕꯨꯗꯤ ꯃꯥꯗꯤ ꯑꯗꯨꯝ ꯍꯥꯏꯕꯅꯦ ꯅꯣꯏ ꯑꯗꯨꯃꯥꯏꯅ ꯊꯣꯡꯉꯒ ꯆꯥꯒꯤꯕꯗꯣ ꯌꯥꯝ ꯍꯥꯎꯋꯦ ꯑꯈꯣꯏꯗꯤ ꯑꯥ ꯈꯥꯃꯦꯟ ꯁꯤꯟꯕ ꯊꯣꯡꯒꯦꯔ ꯆꯝꯊꯣꯡꯁꯦ ꯃꯔꯥꯃꯦꯁ ꯆꯥꯕ ꯑꯣꯏꯇꯥꯔꯒꯗꯤ ꯕꯗꯥꯝꯁꯦ ꯍꯥꯞꯄ ꯌꯥꯝ ꯍꯥꯎꯋꯦꯕ ꯅꯣꯏ ꯍꯩꯅꯕ ꯍꯩꯅꯗꯕꯕꯤ ꯈꯪꯗꯦ ꯕꯗꯥꯝ ꯈꯔ ꯍꯥꯞꯄ ꯊꯣꯏꯗꯤꯡ ꯈꯔ ꯍꯥꯞꯄ ꯊꯣꯡꯕꯁꯤꯗ ꯌꯥꯝ ꯍꯥꯎꯋꯦꯕꯀꯣ ꯅꯪꯁꯨ ꯀꯩꯅꯣ ꯇꯧꯔꯗꯤ ꯑꯝꯇ ꯊꯣꯡꯉ ꯌꯦꯡꯉꯣ ꯕꯗꯥꯝꯗꯣ ꯐꯖꯅ ꯁꯨꯒꯥꯏꯔꯒ ꯑꯗꯨꯝ ꯈꯔ ꯈꯔ ꯍꯥꯞꯄꯒ ꯍꯥꯏꯗꯤ ꯉꯥꯒꯤ ꯃꯍꯨꯠꯇꯀꯣ ꯑꯗꯨꯃꯥꯏꯅꯗꯣ ꯍꯥꯞꯄ ꯊꯣꯡꯕꯗꯣ ꯌꯥꯝ ꯍꯥꯎꯕꯅꯦ ꯑꯗꯨꯒꯨꯝꯕ ꯃꯥꯏꯔꯦꯟꯒꯨꯝꯕ ꯊꯥꯛꯄ ꯀꯥꯟꯗ ꯂꯣꯝꯕꯒꯨꯝꯕ ꯑꯗꯒꯤ ꯃꯌꯥꯡ ꯇꯨꯟꯒꯨꯝꯕ ꯊꯥꯛꯄꯗꯣ ꯌꯥꯝ ꯍꯥꯎ ꯍꯥꯎꯕꯅꯦꯕꯀꯣ ꯑꯗꯨ ꯑꯗꯨꯝ ꯈꯪꯉꯝꯃꯅꯤ ꯑꯗꯨꯗꯤ ꯆꯝꯊꯣꯡꯗꯕ ꯕꯗꯥꯝ ꯊꯥꯛꯄ ꯊꯣꯏꯌꯤꯡ ꯊꯣꯛꯄ ꯊꯥꯖꯤꯡ ꯊꯥꯛꯄꯗꯤ ꯀꯥ ꯍꯦꯟꯅ ꯆꯥꯔꯝꯒꯤꯗꯧ ꯃꯥꯟꯗꯦ ꯅꯣꯏꯒꯤꯗꯤ
ꯑꯩꯅ ꯁꯨꯝ ꯈꯪꯕꯗ ꯑꯈꯣꯏ ꯆꯝꯊꯣꯡꯗ ꯈꯣꯏ ꯕꯗꯥꯝ ꯊꯥꯛꯄꯗꯣ ꯑꯃ ꯆꯥꯗ꯭ꯔꯤ ꯑꯗꯨꯒ ꯑꯈꯣꯏꯒꯤ ꯍꯣꯏ ꯂꯣꯝꯕ ꯊꯥꯛꯄ ꯑꯃꯗꯤ ꯆꯥꯔꯦꯀꯣ ꯑꯗꯨꯒ ꯀꯩꯅꯣꯒ ꯑꯥ ꯃꯌꯥꯡꯇꯣꯟ ꯊꯥꯛꯄꯖꯨ ꯑꯗꯨꯝ ꯍꯥꯎꯕ ꯌꯥꯎꯋꯦ ꯀꯥꯏ ꯍꯥꯏ ꯑꯗꯨꯒ ꯑꯇꯣꯞꯄꯗꯤ ꯀꯌꯥ ꯊꯥꯛꯇ꯭ꯔꯦ ꯊꯣꯏꯗꯤꯡ ꯊꯥꯛꯄꯖꯨ ꯑꯩ ꯀꯥꯡꯁꯣꯏꯗꯗꯤ ꯆꯥꯗ꯭ꯔꯤꯌꯦ ꯗꯨꯒ ꯍꯧꯖꯤꯛꯀꯤ ꯑꯩꯅ ꯍꯥꯏꯕꯗꯣ ꯀꯥꯡꯁ ꯀꯩꯅꯣꯗꯣ ꯀꯩꯕ ꯕꯗꯥꯝ ꯍꯥꯞꯄ ꯍꯥꯏꯖꯦ ꯄꯨꯔꯥ ꯊꯣꯡꯕ ꯂꯣꯏꯔꯀꯥꯟꯗ ꯍꯥꯞꯇꯣꯏꯔꯥ ꯅꯠꯇ꯭ꯔꯒꯅ ꯁꯨꯝ ꯊꯥꯡꯗꯔꯝꯗꯥꯏꯗ ꯍꯥꯞꯇꯣꯏꯔ ꯕꯗꯥꯝꯖꯤ ꯀꯃꯥꯏ ꯇꯧ ꯃꯄꯨꯝ ꯑꯣꯏꯅ ꯍꯥꯞꯇꯣꯏꯔꯣ ꯁꯨꯒꯥꯏꯔ ꯍꯥꯞꯇꯣꯏꯔꯣ
ꯅꯠꯇꯦ ꯅꯠꯇꯦ ꯁꯨꯒꯥꯏꯔꯒꯅꯦ ꯃꯐꯣꯟ ꯂꯣꯏ ꯇꯥꯍꯟꯗꯣꯏꯅꯦ ꯃꯐꯣꯟ ꯇꯥꯍꯜꯂꯒ ꯑꯈꯣꯏꯒꯤ ꯉꯥ ꯆꯥꯛ ꯍꯥꯞꯄꯒꯤ ꯇꯥꯏꯞꯇ ꯏꯟꯁꯥꯡ ꯁꯧꯒꯠꯂꯛꯄ ꯃꯇꯝꯗꯣ ꯑꯗꯨꯗ ꯍꯥꯞꯇꯣꯏꯅꯦꯕꯀꯣ ꯅꯪ ꯍꯣꯔꯦꯟ ꯋꯥꯔꯤ ꯁꯥꯟꯅꯕ ꯂꯣꯏꯔꯒ ꯑꯃꯗꯨꯗ ꯍꯪꯉꯣꯕꯀꯣ ꯅꯪ ꯑꯗꯨꯝ ꯋꯥꯔꯤ ꯁꯥꯟꯅꯕ ꯅꯨꯄꯥ ꯑꯃ ꯂꯩꯕꯗꯣ ꯃꯉꯣꯟꯗ ꯍꯪꯉꯣ ꯑꯗꯨꯗꯨꯒ ꯃꯥ ꯑꯗꯨꯝ ꯍꯥꯏꯔꯛꯀꯅꯤ ꯃꯥ ꯅꯍꯥꯟꯃꯨꯛ ꯆꯥꯕꯗꯣ ꯃꯥꯗꯤ ꯍꯥꯎꯕꯒꯤ ꯍꯧꯖꯤꯛ ꯐꯥꯎꯕ ꯀꯥꯎꯕ ꯉꯝꯗꯦ ꯈꯣꯠꯇꯦ ꯑꯗꯣ ꯑꯩꯈꯣꯏ ꯑꯩꯈꯣꯏ ꯏꯃꯨꯡꯗ ꯊꯣꯡꯉꯝꯕ ꯑꯣꯏꯇꯥꯥꯔꯦ ꯄꯥꯏꯔ ꯂꯥꯟꯈ꯭ꯔꯗꯧꯅꯦꯅ ꯍꯥꯏꯗꯤ ꯃꯥꯒꯤ ꯁꯈꯣꯏꯁꯨ ꯑꯗꯨꯝ ꯂꯝ ꯂꯝꯒꯤ ꯑꯗꯨꯝ ꯇꯧꯕꯗꯣ ꯍꯥꯏꯗꯤ ꯁꯨꯝ ꯃꯦꯔꯥꯃꯦꯁꯅꯦ ꯍꯥꯏꯔꯒ ꯍꯋꯥꯏ ꯆꯦꯡꯋꯥꯏ ꯊꯥꯎ ꯊꯨꯝ ꯁꯨꯝ ꯆꯥꯔꯀꯥꯟꯗ ꯑꯩꯈꯣꯏ ꯍꯥꯏꯗꯤ ꯄꯨꯛ ꯅꯨꯡꯉꯥꯏꯇꯕ ꯈꯣꯠꯇꯕ ꯂꯥꯛꯄ ꯃꯌꯥꯝꯗꯣ ꯅꯨꯡꯉꯥꯏꯇꯕꯒꯤ ꯑꯩꯈꯣꯏ ꯑꯗꯨꯝ ꯀꯥꯡ ꯁꯣꯏꯖꯨ ꯑꯗꯨꯝ ꯃꯔꯛꯇ ꯆꯥꯏꯑꯦꯕ ꯑꯣꯏ ꯍꯥꯏꯔꯤꯁꯤꯅꯦ ꯑꯗꯨꯝ ꯃꯔꯣꯏ ꯃꯄꯥꯡ ꯁꯨꯅ ꯊꯥꯛꯑꯒ ꯑꯗꯨꯝ ꯗꯥꯝ ꯊꯨꯗꯤꯡ ꯊꯥꯛꯑꯒ ꯊꯣꯡꯕꯁꯦ ꯌꯥꯝ ꯊꯥꯛꯄꯩ ꯋꯥ ꯅꯠꯇꯦ ꯈꯔ ꯈꯛꯇꯅ ꯑꯗꯨꯝ ꯊꯥꯛꯑꯒ ꯑꯗꯨꯝ ꯌꯥꯝ ꯍꯥꯎꯍꯟꯕꯒꯤ ꯋꯥꯅꯤꯗ ꯉꯥ ꯆꯥꯛꯀꯤ ꯃꯍꯨꯠꯇ ꯃꯥꯅ ꯁꯤꯜꯂꯔꯒ ꯊꯥꯛꯄꯗꯣ ꯍꯥꯎꯕꯅꯦ ꯑꯗꯨꯝ ꯅꯪ ꯍꯣꯔꯦꯟ ꯋꯥꯔꯤ ꯁꯥꯟꯅꯕ ꯇꯥꯟꯖꯥ ꯐꯪ ꯇꯥꯔꯗꯤ ꯃꯉꯣꯟꯗ ꯍꯥꯢꯐꯦꯠ ꯍꯪꯉꯣ ꯅꯤꯡꯁꯤꯡꯒꯨꯝꯕ ꯊꯧꯑꯣꯏꯅ ꯃꯥ ꯌꯥꯝ ꯍꯔꯥꯎꯗꯣꯏꯅꯤ ꯑꯗꯨꯃꯥꯏꯅ ꯅꯤꯡꯁꯤꯡꯉꯛꯀꯅꯤ ꯃꯥꯗꯤ ꯌꯥꯝ ꯅꯤꯡꯁꯤꯡꯒꯟꯕꯅꯦꯕ
ꯑꯗꯒꯤ ꯀꯩꯅꯣꯁꯨ ꯂꯩꯌꯦ ꯁꯝꯅ ꯍꯥꯏꯔꯕꯗ ꯑꯩꯈꯣꯏꯁꯦ ꯊꯥꯎꯁꯦ ꯌꯥꯝ ꯇꯣꯏꯅ ꯉꯧꯔ ꯆꯥꯔꯦꯅ ꯈꯜꯂꯁꯦ ꯊꯥꯎ ꯌꯥꯝ ꯇꯣꯏꯅ ꯆꯥꯔꯛꯄꯗꯒꯤ ꯍꯥꯏꯕꯗꯤ ꯑꯩꯈꯣꯏꯒꯤ ꯉꯥ ꯆꯥꯛ ꯍꯦꯟꯕ ꯃꯇꯝꯗꯣ ꯉꯥ ꯆꯥꯛ ꯌꯥꯎꯗꯕ ꯃꯇꯝꯗ ꯊꯥꯎ ꯇꯣꯏꯅ ꯆꯥꯔꯄꯁꯨ ꯌꯥꯔꯛꯇꯦ ꯅꯠꯇ꯭ꯔꯒꯗꯤ ꯀꯩꯃꯥꯏꯅ ꯇꯧꯒꯦ ꯁꯤꯗ ꯑꯩꯈꯣꯏꯒꯤ ꯁꯧꯒ꯭ꯔꯤ ꯅꯠꯇ꯭ꯔꯒ ꯁꯧꯒ꯭ꯔꯤ ꯊꯣꯡꯕ ꯅꯠꯇ꯭ꯔꯒ ꯍꯪꯒꯥꯝꯁꯦ ꯃꯔꯣꯏ ꯅꯥꯄꯥꯛꯄꯤꯁꯤꯡ ꯑꯗꯒꯤ ꯁꯨꯝ ꯐꯗꯤꯒꯣꯒꯨꯝꯕꯁꯦ ꯐꯖꯅ ꯊꯥꯛꯑꯦꯗ ꯑꯇꯩ ꯀꯩꯝ ꯌꯥꯎꯗ꯭ꯔꯁꯨ ꯄꯨꯔꯥ ꯑꯗꯨꯝꯡ ꯕꯔꯣꯡ ꯕꯔꯣꯡ ꯁꯧꯍꯜꯂꯒ ꯑꯗꯨꯁꯨ ꯑꯗꯨꯝ ꯆꯝꯅ ꯀꯔꯤꯝ ꯇꯧ ꯆꯥꯕ ꯌꯥꯝ ꯊꯣꯡꯂꯦ ꯑꯣꯡꯂꯤ ꯊꯨꯝ ꯈꯛꯇꯪ ꯊꯥꯛꯑꯦꯗꯅ ꯃꯔꯨ ꯑꯣꯏꯅꯄꯥꯛꯄꯤꯒꯨꯝꯕ ꯑꯗꯩ ꯁꯤꯡ ꯊꯥꯡ ꯊꯥꯡ ꯊꯥꯡꯗꯔꯝꯗꯥꯏꯗ ꯁꯤꯡꯒꯨꯝꯕ ꯐꯗꯤꯒꯣꯝꯒꯨꯝꯕ ꯈꯤꯇꯪ ꯍꯥꯞꯄꯤꯕ ꯌꯥꯝ ꯆꯝꯅ ꯊꯥꯎꯁꯨ ꯉꯧꯗꯕꯤ ꯑꯗꯒꯤ ꯁꯥ ꯉꯥꯁꯨ ꯍꯥꯏꯕꯗꯤ ꯉꯥ ꯆꯥꯛꯁꯨ ꯊꯥꯛꯇꯕ ꯑꯩꯈꯣꯏꯒꯤ ꯌꯨꯝꯃꯥꯡ ꯀꯩ ꯃꯥꯡꯕ ꯃꯇꯝꯗ ꯑꯗꯨꯃꯥꯏꯅ ꯆꯥꯔꯁꯨ ꯑꯗꯨꯝ ꯃꯔꯛꯇ ꯑꯗꯨꯝ ꯌꯥꯕꯅꯦ ꯀꯩꯁꯨ ꯇꯧꯗꯕꯅꯦ ꯅꯣꯡ ꯐꯗꯣꯛ ꯆꯥꯎꯅꯦ ꯌꯦꯡꯉꯣ ꯑꯗꯨ ꯏꯆꯝꯆꯝꯅ ꯍꯥꯎꯕꯅꯦ ꯑꯗꯨꯁꯨ
ꯆꯥꯔꯦꯗ ꯃꯌꯥꯝ ꯑꯩꯈꯣꯏꯅꯅꯦ ꯉꯥꯒꯨꯝꯕ ꯂꯩꯔꯛꯇ꯭ꯔ ꯀꯥꯟꯗꯅꯦ ꯑꯩꯅ ꯍꯥꯏꯗꯣꯏꯅꯦ ꯃꯥ ꯀꯩꯅꯣ ꯏꯟꯖꯥꯡꯁꯦ ꯀꯩꯝ ꯊꯥ ꯑꯗꯨꯅꯦ ꯍꯥꯏꯁꯦ ꯃꯌꯥꯝ ꯃꯤꯁ ꯇꯧꯕ ꯁꯒꯣꯏ ꯌꯨꯝꯆꯠꯀꯩꯁꯨ ꯈꯣꯏꯃꯥꯅ ꯊꯥꯎ ꯆꯪꯅꯤꯡꯗꯦ ꯍꯥꯏꯇꯥꯔꯗꯤ ꯈꯥꯃꯦꯟ ꯑꯁꯤꯟꯕꯁꯤꯅꯦ ꯃꯔꯣꯏ ꯅꯄꯥꯛꯄꯤꯅꯦ ꯑꯗꯩ ꯆꯅꯝꯅꯦ ꯁꯤꯡꯅꯦ ꯑꯗꯩ ꯇꯤꯜꯍꯧ ꯈꯔ ꯇꯧꯔꯒ ꯑꯗꯨ ꯈꯛꯇꯪ ꯀꯩꯅꯣ ꯇꯧꯔꯒ ꯕ꯭ꯔꯣꯡ ꯕ꯭ꯔꯣꯡ ꯁꯧꯔꯒ ꯄꯨꯊꯣꯛꯇꯣꯏꯅꯤ ꯀꯔꯤꯅꯣ ꯁꯤꯗꯤ ꯈꯨꯖꯥꯝ ꯃꯥꯜꯂꯦ ꯍꯥꯏꯗꯨꯏꯅꯦꯕ ꯑꯗꯨꯗꯨꯒ ꯆꯥꯔꯨꯀꯥꯟꯗ ꯑꯗꯨꯝ ꯍꯥꯎꯔꯝꯕꯗꯣ ꯍꯥꯏꯕꯗꯤ ꯈꯪꯗꯦ ꯅꯣꯡ ꯐꯥꯗꯣꯛ ꯆꯥꯕ ꯀꯥꯟꯗ ꯑꯗꯨꯝ ꯆꯥꯕ ꯑꯗꯨꯝ ꯌꯥꯕꯗꯣ ꯑꯗꯨꯃꯥꯏꯅ ꯇꯧꯋꯦ ꯑꯗꯨꯒ ꯍꯋꯥꯏꯖꯥꯔꯥ ꯑꯃ ꯑꯗꯨꯝ ꯃꯦꯠꯂꯅꯤ ꯑꯗꯨꯝ ꯑꯗꯨꯃꯥꯏꯅ ꯑꯗꯨ ꯆꯥꯏ ꯍꯥꯏꯗꯤ ꯉꯥ ꯆꯥꯛ ꯊꯥꯠꯇ꯭ꯔꯗꯤ ꯑꯗꯨꯝ ꯍꯋꯥꯏꯖꯥꯔꯁꯦ ꯑꯩꯈꯣꯏꯗꯤ ꯑꯃꯨꯛ ꯂꯤꯔꯒ ꯀꯪꯍꯟꯂꯒ ꯊꯝꯃꯦꯕꯀꯣ ꯑꯗꯨꯝ ꯆꯥꯛ ꯆꯥꯛ ꯊꯣꯡꯕ ꯀꯥꯟꯗ ꯆꯝꯃꯥꯏꯗ ꯉꯥꯏꯈ꯭ꯔꯅꯤꯕꯀꯣ ꯑꯗꯨꯗꯨꯒ ꯑꯗꯨꯝ ꯆꯥꯗꯣꯏꯅꯤ ꯑꯗꯨꯝ ꯑꯗꯨꯝ ꯍꯥꯎꯕꯗꯣ ꯑꯗꯨꯝ ꯍꯥꯏꯗꯤ ꯑꯅꯧꯕꯒꯤ ꯃꯍꯥꯎ ꯐꯝꯕ ꯈꯣꯠꯄ ꯇꯧꯕꯗꯣ ꯑꯗꯨꯃꯥꯏꯅ ꯇꯧꯋꯦ ꯑꯗꯣ ꯅꯪ ꯀꯩꯅꯣꯒꯨꯝꯕ ꯊꯣꯡꯕꯗꯤ ꯍꯩꯕ꯭ꯔꯣ ꯆꯒꯦꯝ ꯄꯣꯝꯕ ꯈꯣꯠꯄ ꯎꯇꯤꯒꯨꯝꯕ ꯊꯣꯡꯕꯗꯤ ꯍꯩꯕ꯭ꯔꯣ ꯀꯃꯥꯏꯅ ꯇꯧꯒꯦ
ꯍꯥꯟꯅ ꯍꯩꯔꯝꯗꯦ ꯁꯨꯝ ꯊꯥꯡꯒꯩ ꯁꯦꯡꯅ ꯃꯤꯒꯤ ꯌꯦꯡꯕ ꯅꯠꯇ꯭ꯔꯒꯁꯨ ꯁꯨꯝ ꯋꯥꯍꯩꯗ ꯊꯥꯔꯛꯄꯗꯣ ꯁꯨꯃꯥꯏꯅ ꯁꯤ ꯍꯥꯟꯅ ꯍꯥꯞꯄꯣ ꯁꯤ ꯍꯥꯞꯄꯣ ꯁꯨꯃꯥꯏꯅ ꯇꯧꯔꯣ ꯁꯨꯝ ꯈꯪꯕꯗꯒꯤ ꯑꯩꯅ ꯃꯃꯥꯡꯗ ꯑꯗꯨꯝ ꯊꯣꯡꯕꯁꯦ ꯑꯗꯨꯝ ꯀꯩ ꯍꯥꯏꯅꯤ ꯇꯔꯦꯠ ꯅꯤꯄꯥꯜ ꯇꯔꯥ ꯂꯛ ꯍꯦꯟꯅ ꯊꯣꯡꯈ꯭ꯔꯦꯕꯀꯣ ꯑꯗꯨꯝ ꯍꯧꯁꯨ ꯍꯧꯋꯦ ꯑꯗꯣ ꯍꯧꯖꯤꯛꯇꯤ ꯄꯨꯔꯥ ꯍꯩꯔꯦ ꯍꯥꯏꯕꯗꯤ ꯆꯒꯦꯝ ꯄꯣꯝꯕ ꯑꯩꯈꯣꯏ ꯃꯩꯇꯩꯒꯤ ꯏꯟꯖꯥꯡꯗ ꯍꯥꯏꯔꯒꯗꯤ ꯎꯇꯤ ꯊꯣꯡꯕ ꯑꯃꯗꯤ ꯀꯩꯅꯣꯁꯦ ꯆꯒꯦꯝ ꯄꯣꯝꯕꯁꯤꯅꯦꯕ ꯁꯨꯝ ꯈꯤꯇꯪ ꯀꯩꯝ ꯈꯨꯠ ꯆꯪꯉꯨꯗ꯭ꯔꯒꯁꯨꯗꯤ ꯍꯩꯇ꯭ꯔꯒꯗꯤ ꯂꯨꯗꯣꯏꯅꯦ ꯑꯗꯨꯝ ꯂꯨꯕ ꯒ꯭ꯔꯨꯞꯇ ꯆꯤꯜꯂꯤꯁꯦ ꯆꯒꯦꯝꯄꯣꯝꯕ ꯑꯗꯩ ꯎꯇꯤ ꯍꯥꯏꯗꯤ ꯈꯪꯗꯕ ꯃꯤꯗꯗꯤ ꯈꯪꯗ꯭ꯔꯦ ꯃꯩꯇꯩꯒꯤ ꯁꯨꯝ ꯅꯪꯕꯨ ꯆꯒꯦꯝ ꯄꯣꯝꯕ ꯍꯩꯖꯔꯕꯣ ꯑꯣ ꯎꯇꯤ ꯊꯣꯡꯕ ꯍꯩꯖꯔꯕꯣ ꯍꯥꯏꯁꯦ ꯁꯤ ꯑꯔꯨꯕ ꯏꯟꯖꯥꯡ ꯑꯣꯏ ꯍꯥꯏꯕ ꯃꯩꯇꯩꯒꯤ ꯑꯣꯏꯅ ꯍꯥꯏꯇꯥꯔꯦꯀꯣ ꯑꯩꯈꯣꯏꯒꯤ ꯌꯥꯝꯅ ꯁꯥ ꯉꯥ ꯊꯣꯡꯉꯨꯕ ꯈꯛꯀꯤ ꯋꯥ ꯅꯠꯇꯅ ꯑꯗꯒꯤ ꯑꯃꯨꯛ ꯀꯩꯅꯣꯁꯦ ꯇꯥꯏꯃꯤꯡꯗꯣ ꯑꯃꯨꯛ ꯈꯪꯗ꯭ꯔꯒꯗꯤ ꯆꯒꯦꯝꯄꯣꯝꯕꯗꯣ ꯍꯥꯎꯇꯕꯤ ꯑꯗꯒꯤ ꯆꯦꯡꯒ ꯏꯐ ꯐꯥꯕꯤ ꯑꯗꯒꯤ ꯎꯇꯤꯗꯁꯨ ꯎꯇꯤ ꯑꯁꯪꯕ ꯊꯣꯡꯕꯒꯁꯦ ꯃꯆꯨꯒꯁꯦ ꯁꯪꯉꯨ ꯌꯥꯗꯕꯤ ꯑꯗꯒꯤ ꯆꯨꯝꯅꯒꯤ ꯎꯁꯣꯏ ꯎꯇꯤ ꯃꯪꯒꯟ ꯎꯇꯤ ꯍꯥꯞꯄꯒꯁꯨ ꯑꯩꯈꯣꯏꯒꯤ ꯁꯣꯗꯥꯒ ꯍꯦꯜꯂꯗꯤ ꯂꯩꯗꯅ ꯃꯈꯟ ꯃꯊꯦꯜ ꯑꯗꯣ ꯑꯩꯗꯤ ꯑꯅꯤꯃꯛꯇꯤꯂꯣꯏꯅꯃꯛ ꯍꯩꯔꯦ ꯑꯗꯣ ꯅꯪ ꯍꯧꯖꯤꯛ ꯑꯅꯤꯃꯛꯁꯦ ꯍꯥꯏꯔꯤꯕꯁꯦ ꯑꯗꯨꯝ ꯊꯣꯡꯈ꯭ꯔꯕ ꯀꯃꯥꯏꯅ ꯇꯧꯋꯤ ꯅꯪꯗꯤ ꯍꯩꯕ꯭ꯔ ꯍꯩꯇꯕ꯭ꯔ
ꯍꯩ ꯑꯩꯗꯤ ꯊꯣꯡꯕ ꯍꯩꯇꯕ ꯍꯥꯏꯕ ꯂꯩꯇꯦ ꯑꯩ ꯆꯒꯦꯝ ꯑꯃꯁꯨ ꯌꯥꯝ ꯌꯥꯝꯃꯦ ꯑꯗꯨꯝ ꯀꯨꯏꯔꯦ ꯑꯩꯅ ꯑꯩꯗꯤ ꯍꯥꯟꯅꯁꯨ ꯆꯒꯦꯝꯁꯦ ꯑꯉꯥꯡ ꯑꯣꯏꯔꯤꯀꯥꯟ ꯌꯥꯝ ꯄꯥꯝꯃꯦꯕ ꯑꯗꯣ ꯍꯧꯖꯤꯛꯇꯤ ꯑꯍꯟ ꯑꯣꯏꯔꯛꯄꯒꯤꯔ ꯀꯩꯒꯤꯅꯣ ꯈꯪꯗꯦ ꯆꯒꯦꯝ ꯊꯣꯡꯕ ꯎꯇꯤ ꯊꯣꯡꯕꯁꯦ ꯀꯥ ꯍꯦꯟꯅ ꯌꯥꯝ ꯄꯥꯝꯕ ꯈꯣꯠꯄ ꯑꯣꯏꯔꯛꯇ꯭ꯔꯦ ꯍꯥꯟꯅꯗꯤ ꯑꯩꯈꯣꯏꯕꯣꯛꯇꯣ ꯆꯒꯦꯝ ꯊꯣꯡꯎ ꯌꯥ ꯗꯕꯩ ꯑꯩꯈꯣꯏ ꯑꯕꯦꯝꯃ ꯏꯕꯥꯅꯤ ꯄꯥꯔꯒ ꯁꯤꯛꯇꯣꯏꯅꯦꯕ ꯆꯒꯦꯝ ꯊꯣꯡꯉꯣ ꯆꯒꯦꯝ ꯊꯣꯡꯉꯣ ꯍꯥꯏꯅ ꯑꯩꯈꯣꯏꯖꯥꯅ ꯁꯤꯛꯄ ꯇꯧꯗꯣꯏꯅꯦꯕ ꯍꯧꯖꯤꯛꯇꯤ ꯏꯁꯥꯅ ꯍꯩꯔꯛꯄꯩꯔ ꯁꯨꯝ ꯀꯩꯅꯣ ꯑꯍꯟ ꯑꯣꯏꯔꯛꯄꯩꯔ ꯈꯪꯗꯦ ꯆꯥꯕꯗꯣ ꯀꯩꯁꯨ ꯌꯥꯝ ꯄꯥꯝꯕꯗꯨ ꯑꯣꯏꯗ꯭ꯔꯦ ꯑꯗꯣ ꯍꯩꯕꯗꯤ ꯂꯣꯏꯅ ꯍꯥꯏꯌꯦ ꯑꯗ ꯑꯩꯗꯤ ꯆꯥꯒꯦꯝ ꯊꯣꯡꯕꯁꯨ ꯍꯥꯏꯌꯦ ꯀꯨꯏꯔꯦ ꯆꯒꯦꯝ ꯊꯣꯡꯉꯛꯏꯁꯦ ꯑꯗꯨꯅ ꯀꯣꯂꯦꯖꯇ ꯂꯩꯕ ꯀꯥꯟꯗꯁꯨ ꯑꯣꯖꯥ ꯃꯌꯥꯝꯁꯦ ꯅꯪꯅ ꯆꯥꯒꯦꯝ ꯊꯣꯡꯕ ꯆꯠꯅꯤꯡꯉꯦꯅꯦ ꯍꯥꯏꯔꯒ ꯊꯧꯋꯣꯏꯅꯒ ꯍꯣꯁꯇꯦꯜꯗꯒꯤ ꯊꯣꯡꯉꯒ ꯄꯨꯔꯒ ꯄꯤꯖꯗꯣꯏꯅꯦ ꯈꯪꯕ꯭ꯔꯥ ꯍꯥꯏꯗꯤ ꯎꯇꯤ ꯊꯣꯡꯕꯗꯤ ꯑꯃꯨꯛ ꯃꯄꯣꯠ ꯃꯆꯩꯗꯨꯅ ꯂꯩꯇ꯭ꯔꯕꯅꯤ ꯀꯥ ꯍꯦꯟꯅ ꯊꯣꯡꯗ꯭ꯔꯦ ꯌꯨꯝꯗꯗꯤ ꯑꯩꯈꯣꯏ ꯃꯥꯗꯤ ꯑꯗꯨꯝꯕ ꯊꯣꯡꯕ ꯍꯩꯇꯦꯕ ꯑꯗꯨꯅ ꯑꯩꯅ ꯑꯗꯨꯝ ꯆꯠꯅꯤꯡꯉꯛꯀꯥꯟꯗ ꯑꯗꯨꯃꯥꯏꯅ ꯊꯣꯡꯕ ꯈꯣꯠꯄ ꯇꯧꯕꯗꯣ ꯑꯩꯅ ꯑꯌꯥꯝꯕ ꯇꯧꯋꯦ ꯑꯗꯨꯝ ꯆꯒꯦꯝꯒꯨꯝꯕ ꯑꯗꯩ ꯎꯇꯤꯒꯨꯝꯕ ꯊꯣꯡ ꯆꯥꯛ ꯏꯟꯁꯥꯡꯗꯤ ꯌꯨꯝꯗꯗꯤ ꯑꯗꯨꯝ ꯑꯩꯈꯣꯏ ꯃꯥꯅ ꯊꯣꯡꯗ꯭ꯔꯁꯨ ꯑꯩꯅ ꯑꯌꯥꯝꯕ ꯊꯣꯡꯉꯤꯗ ꯑꯈꯣꯏ ꯃꯥ ꯍꯣꯏ ꯇꯧꯔꯤꯁꯤꯅ ꯊꯕꯛ ꯁꯝꯈ꯭ꯔꯦ ꯂꯣꯏꯔꯦꯅ ꯗꯨꯝ ꯂꯣꯏꯖꯤꯟꯈꯤꯗꯣꯏꯅꯦꯕ ꯑꯩꯅ ꯃꯃꯨꯠ ꯇꯥꯅ ꯐꯖꯅ ꯊꯣꯡꯕꯗꯣ ꯑꯗꯨꯃꯥꯏꯅ ꯇꯧꯕꯒꯤ ꯑꯩꯈꯣꯏꯅ ꯑꯗꯨꯝ ꯊꯣꯡꯉꯦ ꯑꯌꯥꯝꯕ
ꯎꯝ ꯑꯗꯨ ꯐꯩ ꯌꯦ ꯑꯗꯒꯤ ꯆꯒꯦꯝ ꯄꯣꯝꯕꯕꯁꯤ ꯀꯩꯅꯣꯁꯨ ꯂꯩꯕꯅꯦ ꯊꯥꯎ ꯁꯨꯡꯍꯥꯞ ꯍꯥꯞꯇ꯭ꯔꯁꯨꯅꯦ ꯑꯩꯈꯣꯏ ꯆꯒꯦꯝꯄꯣ ꯃꯆꯟꯗ ꯂꯣꯏꯅꯃꯛ ꯐꯨꯠꯂꯦꯗꯅ ꯂꯥꯁꯇ ꯃꯆꯨ ꯍꯥꯞꯄ ꯀꯥꯟꯗ ꯊꯣꯡꯕꯁꯨ ꯊꯥꯎ ꯁꯨꯡꯌꯥꯎꯗꯦ ꯊꯥꯏꯅꯒꯤ ꯑꯍꯜꯒꯤ ꯆꯒꯦꯝ ꯐꯣꯡꯄꯣꯡꯗ ꯐꯣꯡ ꯄꯝꯐꯨꯠꯇ ꯐꯨꯠꯂꯣꯗꯣ ꯑꯗꯨ ꯑꯩ ꯍꯟꯗꯛ ꯅꯣꯡꯃ ꯊꯥꯎ ꯑꯗꯨꯝ ꯆꯥꯕ ꯌꯥꯗꯕ ꯇꯥꯝꯈꯛ ꯌꯥꯎꯈꯤꯕ ꯑꯗꯨꯗ ꯃꯆꯨꯗꯪꯗꯤ ꯍꯥꯞꯄꯦꯀꯣ ꯑꯗꯣ ꯆꯒꯦꯝꯄꯣꯝꯕꯒꯤ ꯃꯥꯏ ꯑꯥꯏꯇꯦꯝ ꯃꯆꯜ ꯃꯅꯥ ꯃꯁꯤꯡ ꯀꯩꯀꯩ ꯂꯣꯏꯅꯃꯛ ꯍꯥꯞꯄꯦ ꯑꯗꯨꯗ ꯁꯥ ꯉꯥ ꯍꯥꯞꯇ꯭ꯔꯦ ꯉꯥꯔꯤ ꯉꯇꯥꯏ ꯍꯥꯞꯇ꯭ꯔꯦ ꯑꯗꯩ ꯊꯥꯎ ꯉꯧꯗꯕꯤꯗꯅꯅꯦ ꯐꯖꯅ ꯊꯣꯡꯕ ꯃꯆꯨꯗꯪ ꯍꯥꯞꯄꯣ ꯑꯗꯨꯃꯏꯅ ꯐꯨꯠꯂ ꯊꯣꯡꯕꯗ ꯑꯗꯨꯝ ꯑꯗꯨꯁꯨ ꯍꯥꯎꯋꯦ ꯍꯥꯏꯕ ꯀꯩꯝ ꯇꯧꯗꯦ ꯍꯥꯏꯕ ꯃꯥ ꯑꯗꯨꯝ ꯆꯒꯦꯝ ꯄꯣꯝꯕꯩ ꯐ꯭ꯂꯦꯕꯔꯗꯣ ꯑꯗꯨꯝ ꯐꯪꯉꯦ ꯍꯥꯏꯕ ꯅꯪ ꯆꯔꯥꯝꯒꯤꯔꯣꯏ
ꯍꯣꯏ ꯑꯗꯨꯝ ꯆꯥꯕꯤ ꯑꯗꯨꯃꯥꯏꯅ ꯑꯩꯅ ꯇꯧꯔꯤꯗꯦ ꯑꯍꯥꯟꯕꯗꯣ ꯑꯩꯗꯤ ꯊꯥꯎ ꯁꯣꯛꯇꯧꯔꯒ ꯍꯥꯞꯄ ꯇꯟꯕꯒꯤꯀꯣ ꯑꯗꯨꯝ ꯍꯥꯟꯕ ꯑꯗꯨꯝ ꯑ ꯍꯧꯕ ꯀꯥꯟꯗ ꯑꯗꯨꯝ ꯊꯥꯎ ꯌꯩꯁꯤꯟꯈ꯭ꯔꯒ ꯑꯗꯨꯝ ꯃꯆꯟ ꯀꯩꯗꯣ ꯍꯥꯞꯄꯒ ꯑꯗꯨꯝ ꯇꯧꯔꯒ ꯂꯣꯏꯁꯤꯟꯒ꯭ꯔꯦ ꯑꯗꯨꯃꯥꯏꯅ ꯇꯧꯔꯒ ꯑꯗꯨꯝ ꯐꯨꯠꯂꯒ ꯀꯥꯝꯃꯒ ꯇꯧꯔꯒ ꯑꯗꯨꯝ ꯑꯣꯠꯂꯒ ꯂꯣꯏꯁꯤꯟꯕꯤ ꯑꯗꯨꯃꯥꯏꯅ ꯇꯧꯋꯦ ꯑꯩꯗꯤ ꯊꯥꯎ ꯁꯣꯛ ꯇꯧꯕꯗꯤ ꯌꯝꯇꯟꯂꯦ ꯇꯧꯗꯦ ꯀꯥꯏꯅ ꯍꯣꯏ ꯐꯔꯦ ꯑꯩ ꯑꯝꯇ ꯊꯝꯒꯤꯒꯦꯀꯣ ꯃꯤ ꯑꯃꯂꯛꯑꯦ ꯊꯝꯈꯤꯒꯦ
ꯍꯣꯏ ꯍꯣꯏ ꯍꯣꯏ